ꯍꯜꯂꯣ ꯑꯁ ꯀꯩꯅꯣ ꯈꯣꯟꯖꯦꯟꯁꯤꯕꯨ ꯇꯥꯈꯤꯒꯨꯝ
ꯑꯁ ꯀꯨꯏꯔꯦ ꯀꯨꯏꯔꯦ ꯋꯥꯔꯤ ꯁꯥꯟꯅꯗꯕ
ꯀꯨꯏꯔꯦꯅꯦꯍꯦ ꯅꯪꯕꯨ ꯀꯃꯥꯏ ꯀꯃꯥꯏ ꯂꯩꯔꯤꯒꯦ
ꯑꯁ ꯑꯩꯗꯤ ꯀꯨꯏꯌꯦꯗ ꯃꯤꯔꯩꯕꯥꯛꯇ ꯂꯩꯕ
ꯅꯪ ꯀꯩ ꯂꯝꯗꯣ ꯅꯪ ꯆꯠꯈꯤꯕꯗꯣ
ꯗꯦꯂꯤꯗ ꯂꯩ ꯌꯦ
ꯗꯦꯂꯤ ꯂꯩꯌꯦ ꯑꯁ ꯑꯗꯨꯗꯤ ꯏꯟꯗꯤꯌꯥꯒꯤ ꯀꯦꯄꯤꯇꯦꯜꯅꯤꯅꯦ ꯅꯨꯡꯉꯥꯏꯔꯝꯒꯅꯤꯅꯦ
ꯑꯦ ꯀꯦꯄꯤꯇꯦꯜꯕꯨ ꯄꯨꯔꯥ ꯍꯦꯛꯇ ꯑꯩꯈꯣꯏꯒꯤ ꯂꯝꯗꯝꯗꯨꯒꯤꯁꯨ ꯃꯅꯤꯄꯨꯔꯒꯤꯁꯨ ꯍꯥꯏꯔꯒ ꯏꯁꯇꯦꯠ ꯑꯃꯅꯤ ꯍꯥꯏꯔꯒ꯫ ꯏꯝꯐꯥꯜꯅ ꯀꯦꯄꯤꯇꯦꯜ ꯑꯣꯏꯗ꯭ꯔꯣ ꯑꯁ ꯑꯩꯈꯣꯏꯒꯤꯁꯨ ꯑꯗꯨꯅꯤ ꯆꯞ ꯃꯥꯟꯅꯩ ꯏꯟꯗꯤꯌꯥ ꯄꯨꯝꯕꯒꯤꯅꯤꯅ ꯗꯦꯜꯂꯤꯗ ꯑꯗꯨꯝ ꯂꯩ ꯆꯥꯐꯝꯅꯦ ꯁꯥꯅ ꯁꯥꯔꯤꯕ
ꯑꯁ ꯇꯧꯕꯨꯗꯤ ꯑ ꯍ ꯑꯩꯈꯣꯏ ꯁꯤꯗ ꯁꯥꯔꯤꯁꯤꯒꯗꯤ ꯅꯪ ꯗꯦꯜꯂꯤꯒꯗꯤ ꯌꯥꯝ ꯈꯦꯠꯅꯔꯝꯃꯅꯤꯗ
ꯑꯁ ꯑꯗꯨꯅꯦ ꯌꯥꯝ ꯁꯥꯏꯌꯦ ꯌꯥꯗ꯭ꯔꯦꯗ ꯑꯗꯨꯕꯨꯗꯤ ꯑꯗꯨꯝ ꯑꯩꯈꯣꯏꯗꯤ ꯐꯦꯟ ꯑꯃꯨꯛ ꯊꯥꯅꯤ ꯑꯦꯁꯤ ꯑꯃꯨꯛ ꯊꯥꯅꯤ ꯑꯗꯨꯝ ꯁꯤꯒꯤ ꯃꯈꯥꯁꯤꯗ ꯍꯥꯏꯕꯗꯤ ꯃꯄꯥꯟꯗꯒ ꯍꯥꯏꯐꯦꯠ ꯄꯨꯊꯣꯛꯄ ꯉꯝꯗ꯭ꯔꯦꯕ ꯅꯨꯡꯁꯤꯠ ꯅꯨꯡꯁꯥꯁꯦ
ꯎꯝ
ꯈꯖꯤꯛꯇꯒ ꯁꯥꯕ ꯅꯠꯇꯦ ꯃꯌꯥꯝ ꯁꯥꯒ꯭ꯔꯖꯥꯠꯅꯦꯍꯦ ꯅꯥꯎꯅ
ꯑꯣ ꯑꯁ ꯑꯗꯨꯕꯨꯗꯤ ꯁꯥꯕ ꯍꯥꯏꯔꯗꯤ ꯅꯣꯏ ꯈꯪꯅꯤ ꯑꯥꯗ ꯃꯤ ꯑꯩꯈꯣꯏ ꯁꯤꯗ ꯃꯅꯤꯄꯨꯔꯗꯤ ꯃꯤ ꯅꯨꯡꯁꯥ ꯁꯥꯕꯒꯤ ꯁꯤꯔꯦ ꯀꯥꯏꯗꯣ ꯑꯝꯨꯛ ꯇꯥꯗꯦꯕ ꯑꯥꯗꯗꯤ ꯅꯨꯡꯁꯥ ꯁꯥꯃꯟꯗꯅ ꯃꯤ ꯑꯗꯨꯝ ꯏꯁꯂꯝ ꯑꯦꯔꯤꯌꯥꯗ ꯂꯩꯕ ꯃꯤ ꯌꯥꯝ ꯂꯩꯗꯅ ꯅꯨꯡꯁꯥ ꯃꯩꯁꯥ ꯈꯥꯡ ꯑꯗꯨꯝ ꯃꯤ ꯁꯤꯕ ꯌꯥꯎꯔꯤꯕꯅꯤ
ꯅꯣꯏꯔꯣꯝꯗꯗꯤ ꯌꯥꯝ ꯁꯥꯕ ꯀꯃꯥꯏ ꯀꯃꯥꯏ ꯀ ꯇꯧꯔꯤ
ꯑꯁ ꯁꯥꯕꯖꯦ ꯃꯅꯤꯄꯨꯔꯁꯤꯅꯦꯀꯣ ꯍꯥꯟꯅꯒ ꯍꯥꯏꯅꯔꯨꯔꯗꯤ ꯍꯧꯖꯤꯛꯅꯗꯤ ꯌꯥꯝ ꯁꯥꯕ ꯍꯦꯟꯒꯠꯂꯦꯗ ꯑꯗꯨꯝ ꯍꯥꯏꯅꯩꯗꯅ ꯑꯗꯨꯝ ꯍꯥꯟꯅꯗꯤ ꯑꯩꯈꯣꯏꯒꯤ ꯃꯅꯤꯄꯨꯔꯁꯦ ꯂꯩꯕ ꯅꯨꯡꯉꯥꯏ ꯋꯦꯗꯔ ꯅꯨꯡꯉꯥꯏ ꯑꯗꯨ ꯅꯨꯡꯉꯥꯏꯌꯦꯅꯀꯣ ꯍꯧꯖꯤꯛꯇꯤ ꯀꯗꯥꯏꯗꯩ ꯗꯒꯤ ꯁꯥꯔꯤꯁꯤꯗ ꯈꯪꯌꯥꯛ ꯈꯪꯉꯦ ꯌꯥꯛꯑꯦꯝꯤ ꯗꯩ ꯅꯣꯡ ꯆꯤꯡꯒꯤ ꯐꯤꯕꯝꯁꯨ ꯆꯥꯡ ꯅꯥꯏꯗꯦ ꯅꯣꯡꯒ ꯇꯥꯔꯒꯅ ꯍꯛꯇ ꯖꯣꯔ ꯃꯣꯟ ꯖꯣ ꯔꯣ ꯇꯥꯔ ꯇꯣꯛꯈꯤꯕꯤ ꯏꯁꯤꯡ ꯆꯥꯎꯋꯤ ꯏꯁꯤꯡ ꯆꯥꯎꯕꯤ
ꯁꯥꯔꯒꯥꯅ ꯈꯪꯌꯥꯛ ꯌꯥꯛꯅ ꯁꯥꯕꯤ ꯇꯧꯔꯤꯁꯦ
ꯅꯣꯡ ꯁꯤꯡꯗꯤ ꯅꯣꯡ ꯁꯤꯡꯒꯗꯤ ꯑꯗꯣ ꯃꯔꯥꯡ ꯀꯥꯏꯅ ꯇꯥꯕ꯭ꯔꯥ
ꯏꯁ ꯑꯗꯨꯕꯨ ꯅꯣꯡꯁꯦ ꯇꯥꯗ꯭ꯔꯒꯗꯤ ꯇꯥꯗꯤ ꯇꯥꯏ ꯑꯗꯣ ꯆꯥꯡ ꯅꯥꯏꯗ꯭ꯔꯦꯕ ꯌꯥꯝꯅ
ꯑꯣ ꯍꯥꯏꯗꯤ ꯑꯩꯈꯣꯏꯅ ꯃꯍꯧꯁꯥꯒꯤ ꯊꯥꯏꯅ ꯂꯩꯔꯝꯕꯒꯤ ꯀꯥꯂꯦꯟ ꯊꯥ ꯅꯣꯡꯖꯨ ꯊꯥ ꯀꯥꯏꯅ ꯂꯩꯗꯅ
ꯎꯝ ꯑꯗꯣ ꯄꯨꯔꯥ ꯍꯧꯖꯤꯛꯇꯤ ꯀꯥꯏꯔꯒꯨꯝꯕꯅꯤ ꯇꯧꯔꯤꯁꯦ
ꯑꯁ ꯑꯃꯗꯤ ꯂꯧꯎ ꯗꯦꯉꯨꯗꯗꯤꯌꯥꯝ ꯑꯋꯥꯕ ꯑꯣꯏꯔꯝꯃꯅꯤ
ꯁꯤꯁꯦ ꯀꯩꯅꯅꯣ ꯍꯥꯏꯇꯥꯔꯒꯗꯤ ꯑꯩꯈꯣꯏꯒꯤ ꯍꯧꯖꯤꯛ ꯁꯦ ꯆꯥꯎꯈꯠꯂꯛꯄ ꯍꯦꯜꯂꯛ ꯇꯨꯡꯅꯤꯅꯀꯣ ꯍꯥꯏꯗꯤ ꯃꯤ ꯃꯁꯤꯡꯗꯤ ꯑꯗꯨꯝ ꯌꯥꯝ ꯆꯥꯎꯈꯠꯂꯛꯏꯗꯣ ꯑꯗꯩꯗꯤ ꯂꯧ ꯌꯥꯝꯈꯠꯂꯛꯇꯦ ꯑꯗꯨꯅ ꯑꯗꯨꯝ ꯍꯥꯟꯅ ꯑꯗꯨꯝ ꯍꯤꯡꯒꯣꯜ ꯀꯩꯀ ꯀꯣꯏꯔꯒ ꯂꯩꯔꯝꯕ ꯎ ꯋꯥ ꯃꯌꯥꯝ ꯍꯧꯔꯒ ꯂꯩꯔꯝꯕꯗꯣ ꯂꯣꯏꯅ ꯀꯣꯛ ꯑꯣꯒ ꯌꯨꯝ ꯀꯩ ꯁꯥꯒꯅꯔꯦ ꯑꯗꯩꯗꯤ ꯌꯣ ꯐꯤꯁ ꯕꯤꯜꯗꯤꯡ ꯁꯥ ꯀꯅꯥꯔꯦ ꯑꯩꯗꯤꯗꯨ ꯂꯩꯀꯥꯟ ꯑꯗꯨꯝ ꯃꯥꯏ ꯃꯥꯒꯤ ꯕꯤꯖꯤꯅꯦꯁ ꯇꯧꯅꯕꯀꯣ ꯇꯧꯅꯔꯛꯄꯅꯤꯅ ꯑꯩꯈꯣꯏ ꯁꯤ ꯇꯝꯄꯥꯛꯁꯤꯗꯅ ꯎꯁꯦ ꯑꯗꯨꯝ ꯃꯔꯥꯡ ꯀꯥꯏꯅ ꯑꯗꯨꯝ ꯐꯩ ꯃ ꯂꯣꯏ ꯌꯥꯟꯊꯠꯂꯦꯗꯣ
ꯍꯣꯏꯅꯦ
ꯆꯤꯡꯗ ꯌꯦꯡꯉꯨ ꯁꯨ ꯑꯗꯨꯝ ꯍꯥꯟꯅꯒꯤ ꯆꯤꯡꯗꯣ ꯃꯅꯤꯡꯗ ꯑꯗꯨꯝ ꯆꯤꯡ ꯂꯩꯕꯗꯣ ꯃꯔꯨ ꯀꯣꯛꯁꯜꯂꯛꯑꯦꯕ ꯍꯥꯏꯗꯤ ꯃꯣꯏꯒꯤ ꯄꯥꯝꯂꯧ ꯎꯕꯗꯣ ꯑꯗꯨ ꯎꯕꯒꯤꯕꯨ ꯎ ꯋꯥ ꯌꯥꯟꯊꯠ ꯈꯣꯠꯇꯅ ꯇꯧꯕꯗꯣ ꯁ ꯈꯪꯗꯦ ꯊꯤꯡꯉꯨꯕꯁꯨ ꯉꯝꯗꯦ꯫
ꯃꯥꯅꯤ ꯃꯥꯅꯤ꯫
ꯄꯨꯔꯥ ꯖꯃꯦꯂꯥ ꯑꯃ ꯇꯥꯔꯦ ꯇꯧꯔꯤꯁꯤ
ꯃꯤꯑꯣꯏꯕꯁꯤꯅꯕꯨ ꯒ꯭ꯌꯥꯟ ꯇꯥꯗ꯭ꯔꯗꯤ ꯃꯍꯧꯁꯥꯒꯤ ꯂꯩꯔꯝꯕ ꯈꯜꯁꯨ ꯑꯗꯨꯝ ꯃꯤꯑꯣꯏꯕꯅ ꯊꯨꯒꯥꯏꯕ ꯅꯠꯇꯅ ꯑꯇꯩ ꯑꯝꯇꯅ ꯊꯨꯒꯥꯏꯗꯦꯕ꯫
ꯇꯧꯅꯤ ꯍꯧꯖꯤꯛ ꯈ꯭ꯋꯥꯏ ꯐꯠꯇ꯭ꯔꯤꯁꯦ ꯑꯩꯈꯣꯏꯒꯤ ꯄꯣꯄꯤ ꯊꯥꯕꯅ ꯀꯟꯅ ꯇꯧꯅꯔꯛꯏꯁꯦ꯫ ꯆꯤꯡꯒꯥ ꯃꯁ꯫ ꯁꯤꯁꯦ ꯐꯖ ꯐꯠꯇ ꯖꯥꯠꯅꯤꯗ ꯂꯩꯕꯥꯛ ꯂꯩꯍꯥꯎ ꯂꯩꯁꯨ
ꯀꯩꯅꯣ ꯇꯧꯕ꯭ꯔꯣ ꯅꯪꯕꯨ ꯆꯥꯛ ꯏꯁꯤꯡꯒ ꯆꯥꯔꯕ꯭ꯔꯣ
ꯆꯥꯛꯇꯤ ꯆꯥꯊꯣꯛꯈ꯭ꯔꯦ
ꯀꯅꯥꯅ ꯊꯣꯡꯈ꯭ꯔꯕ
ꯆꯥꯛ ꯑꯩꯈꯣꯏ ꯃꯅꯥ ꯊꯣꯡꯉꯦ
ꯑꯁ ꯀꯩꯩ ꯍꯦꯟꯖꯥꯡ ꯊꯣꯡꯉꯥꯕ
ꯉꯥꯁꯤꯗꯤ ꯀꯩꯅꯣ ꯇꯧꯔꯦ ꯑꯩꯈꯣꯏꯒꯤ ꯀꯥꯡꯁꯣꯏꯗꯣ ꯍꯋꯥꯏ ꯃꯪꯒꯜ ꯊꯤꯡꯉꯥꯒ ꯀꯥꯡꯁꯣꯏ ꯇꯧꯕꯤꯗꯣ ꯑꯂꯨꯒ ꯇꯧꯔꯒ ꯑꯗꯨ ꯑꯣꯏꯅ ꯍꯣꯠꯅꯔꯦ ꯅꯪꯗꯤ ꯆꯥꯥꯔꯕꯣ
ꯑꯔꯦ ꯎꯝ
ꯀꯔꯤ ꯃꯊꯦꯜ ꯆꯥꯊꯥꯔꯕ
ꯑꯁ ꯉꯥ ꯐꯔꯛꯑꯦꯅ ꯆꯥꯏꯌꯦ
ꯆꯥꯔꯣ
ꯑꯁ ꯉꯥ ꯆꯥꯎꯗꯤ ꯆꯥꯥꯎꯋꯦ ꯀꯦ ꯖꯤ ꯑꯍꯨꯝꯒ ꯈꯔ ꯇꯥꯏꯌꯦ
ꯀꯦꯖꯤ ꯑꯍꯨꯝ
ꯑꯥ ꯅꯥꯄꯤ ꯆꯥꯕꯤꯗ ꯎꯝ
ꯑꯣ ꯑꯁ ꯑꯗꯨꯗꯤ ꯅꯥꯄꯤ ꯆꯥꯕꯤ ꯀꯦꯖꯤ ꯑꯍꯨꯝ ꯑꯣꯢ ꯗꯤ ꯑꯗꯨꯝ ꯌꯥꯝꯃꯦꯍꯦ ꯆꯥꯎꯔꯦꯍꯦ ꯅꯣꯏ ꯌꯨꯝꯒꯤꯔꯣ ꯇꯨ꯭ꯔꯔꯦꯟꯗꯩ ꯐꯥꯔꯛꯢꯔꯣ ꯀꯥꯏꯗꯩꯅꯣ
ꯇꯨꯔꯦꯟꯗꯒꯤ ꯐꯥꯕꯅꯤꯗ ꯇꯨꯔꯦꯟꯗꯒꯤ ꯍꯥꯏꯗꯤ ꯍꯧꯖꯤꯛ ꯀꯥꯂꯦꯟ ꯊꯥꯒꯤ ꯏꯁꯤꯡ ꯀꯪꯡꯊꯔꯛꯄ ꯃꯇꯝꯁꯨ ꯑꯣꯏꯕ ꯅꯤꯅꯀꯣ ꯀꯩꯅꯣ ꯇꯧꯕ ꯍꯥꯏꯇꯥꯔꯦ ꯃꯣꯏꯒꯤ ꯏꯟ ꯂꯪꯡꯕ ꯏꯟ ꯈꯣꯟꯕ ꯀꯥꯡꯒꯨꯒ ꯂꯩꯌꯦꯕ
ꯎꯝ
ꯑꯗꯨꯗ ꯉꯥꯗꯣ ꯑꯩꯈꯣꯏ ꯕꯥꯅ ꯋꯥꯛꯀꯤꯡ ꯆꯠ ꯆꯥꯟꯗ ꯃꯣꯏꯗꯣ ꯑꯌꯨꯛ ꯈꯔ ꯉꯟꯅ ꯉꯥ ꯐꯥꯕꯖꯥꯠꯅꯦ
ꯑꯣ
ꯑꯗ ꯊꯦꯡꯅꯀꯥꯟꯗ ꯑꯁ ꯑꯗꯨꯕꯨ ꯀꯩꯅꯣ ꯇꯧꯋꯤꯗ ꯑꯩꯈꯣꯏꯒꯤ ꯉꯥꯁꯦ ꯕꯖꯥꯔꯗ ꯌꯣꯟꯕ ꯉꯥꯗꯨꯅꯕꯨ ꯍꯣꯡꯉꯤꯅꯦ ꯇꯨꯔꯦꯟꯗ ꯌꯣꯟꯕꯗꯤ ꯌꯥꯝ ꯇꯥꯡꯉꯤꯅꯦ
ꯑꯦ ꯑꯁ ꯇꯨꯔꯦꯟꯒ ꯕꯖꯥꯔꯒꯗꯤ ꯃꯥꯟꯅꯕ ꯌꯥꯄꯣꯠꯇꯦꯗ ꯍꯥꯏꯗꯤ ꯇꯨꯔꯦꯟꯒꯤꯗꯨꯗꯤ ꯑꯩꯈꯣꯏꯅ ꯑꯥ ꯀꯔꯤꯝꯇ ꯃꯁꯥꯒꯤ ꯂꯩꯖꯔꯝꯕ ꯑꯗꯩ ꯐꯪꯡꯖꯕ ꯄꯣꯠ ꯉꯥꯛꯇ ꯆꯥꯖꯕꯅꯤꯗꯣ ꯇꯤꯟ ꯀꯥꯡ ꯈꯔꯥ ꯐꯥ ꯐꯔꯥ ꯗꯩꯗꯣ ꯑꯩꯈꯣꯏꯒꯤ ꯕꯖꯥꯔꯗ ꯍꯣꯂꯤ ꯗꯨꯗꯤ ꯃꯥꯥꯏꯒꯤ ꯔꯤꯡꯃꯟ ꯂꯒ ꯇꯧꯅꯕꯗꯨꯗꯤ ꯑꯩꯗꯤ ꯇꯁꯦꯡꯅ ꯇꯥꯅꯤꯡꯗ꯭ꯔꯦꯕ ꯃꯣꯏꯗ ꯇꯧꯃꯕꯨ ꯎꯕꯗꯀꯣ ꯍꯥꯏꯕꯗꯤ ꯑꯗꯨꯝ ꯆꯥꯎꯅ ꯈꯣꯠꯅꯕ ꯑꯗꯨꯝ ꯍꯥꯔ ꯅꯨꯡꯒꯁꯦ ꯑꯗꯨꯝ ꯆꯥꯏꯕꯤꯅꯦ ꯉꯥ ꯃ ꯆꯤꯟꯖꯥ ꯑꯗꯩ ꯃꯈꯟ ꯃꯈꯟ ꯊꯣꯛꯂꯛꯑꯦꯗꯣ ꯃꯁꯥ ꯀꯥꯎ ꯍꯣꯠꯅꯕ
ꯑꯁ ꯑꯗꯨꯗꯤ ꯀꯩꯁꯨ ꯍꯥꯎꯕꯒ ꯑꯣꯏꯔꯝꯃꯔꯣꯏꯗ ꯑꯗꯨꯃꯥꯏꯅ ꯇꯧꯔꯗꯤ
ꯑꯁ ꯖꯥꯠ ꯖꯥꯠ ꯌꯥꯝ ꯊꯣꯛꯏꯗ ꯍꯧꯖꯤꯛ ꯀꯥꯟꯗꯦ ꯉꯥ ꯌꯣꯟꯕꯤꯁꯤꯡꯁꯤꯁꯨ ꯑꯗꯨꯝ ꯁꯦꯟꯗꯣꯡ ꯒꯤ ꯃꯣꯏꯁꯨ ꯍꯤꯡꯅꯕ ꯇꯧꯖꯔꯛꯏꯗꯣ ꯑꯗꯨꯅ ꯉꯝꯅꯕ ꯁꯦꯔꯦ ꯐꯂꯗ ꯈ꯭ꯔ ꯍꯨꯔꯥꯟ
ꯑꯁ
ꯈꯣꯏꯒꯤ ꯉꯥꯒꯤ ꯑꯃ ꯂꯩꯌꯦ ꯉꯥ ꯌꯣꯟꯕꯤ ꯌꯥꯝ ꯇꯧꯕ ꯑꯩꯈꯣꯏꯒꯤ ꯉꯥꯒꯤ ꯃꯈꯌꯥꯠꯇꯣ
ꯑ
ꯑꯗꯨꯗꯣ ꯑꯩꯈꯣꯏꯒꯤ ꯀꯩꯅꯣ ꯉꯥꯃꯝ ꯇꯥꯔꯒꯗꯤ ꯉꯥꯗꯣ ꯇꯦꯛꯂꯒ ꯇꯒꯠ ꯇꯦꯛꯏꯕꯣ ꯅꯤꯉꯦ ꯈꯇꯪ ꯀꯩꯅꯣ ꯇꯧ ꯇꯥꯔꯗꯤ ꯑꯩꯈꯣꯏꯒꯤ ꯀꯩꯅꯣ ꯃꯨꯁꯟ ꯇꯥꯔꯦꯒ ꯇꯧꯋꯦꯒ ꯍꯥꯏꯗꯅ ꯍꯅ ꯁꯤꯕ ꯀꯨꯏꯔꯕꯅꯤ ꯀꯥꯏꯅ ꯑꯗꯨꯗꯒꯤ ꯑꯕꯤꯔ ꯑꯉꯥꯡꯕꯗ ꯇꯩꯁꯤꯜꯂꯤ ꯍꯥꯏꯔꯤꯅꯦ
ꯑꯁ ꯂꯣꯏꯔꯦ ꯑꯁ ꯍꯧꯖꯤꯛ ꯃꯇꯝꯖꯦ ꯉꯥꯁꯦ ꯆꯥꯎꯋꯤ ꯁꯥꯡꯏꯤ ꯐꯖꯩ ꯀꯥꯏꯅ ꯂꯩꯔꯨꯕꯗ ꯀꯩꯁꯨ ꯍꯥꯎꯕ ꯑꯣꯏꯗ꯭ꯔꯦꯅꯦ ꯑꯗꯨꯅ ꯍꯥꯏꯁꯤꯅꯦ ꯋꯥꯍꯩꯁꯤꯅꯗꯤ
ꯑꯦ ꯌꯥꯎꯔꯤꯕꯅꯤꯅꯦ ꯑꯩꯈꯣꯏ ꯏꯃꯥꯅꯒ ꯉꯁꯤꯗꯤ ꯉꯥ ꯆꯥꯁꯤ ꯍꯥꯎꯗꯧꯔꯕꯅꯤ ꯀꯥꯏꯅ ꯁꯤꯜꯚꯔꯗꯣ ꯇꯥꯎꯔꯒ ꯆꯥꯗꯣꯏꯅꯦ ꯀꯥꯏꯅ ꯂꯩ ꯇꯩ ꯃꯤꯗꯣ
ꯑꯣ
ꯑꯗꯨꯗꯨꯝꯀꯣ
ꯑꯥ
ꯍꯦꯛꯇ ꯇꯥꯎꯔꯀꯥꯟꯗꯗꯤ ꯉꯥꯗꯣ ꯍꯦꯛꯇ ꯐꯣꯡ ꯐꯣꯡꯀꯥꯏꯕꯤ ꯏꯁꯤꯡ ꯉꯥꯛꯇ ꯊꯣꯛꯄꯤ ꯃꯑꯣꯡ ꯇꯧꯕꯤꯗꯣ ꯃꯍꯥꯎ ꯀꯥꯏꯁꯦ ꯏꯆꯝ ꯆꯝꯕꯤ ꯑꯁ ꯈꯪꯗꯦꯗ ꯍꯧꯖꯤꯛꯁꯦ ꯑꯩꯈꯣꯏꯒꯤ ꯕꯣꯏꯂꯔ ꯊꯥꯛꯄ ꯀꯃꯥꯏꯅ ꯊꯥ ꯃꯥꯜꯂꯦꯗ ꯉꯥꯁꯤꯁꯨ
ꯑꯁ ꯃꯆꯤꯟꯖꯥꯛꯁꯦ ꯑꯗꯨꯗꯤ ꯃꯈꯟ ꯃꯈꯟ ꯊꯣꯛꯑꯝꯃꯅꯤ ꯑꯗꯨꯗꯤ ꯀꯣꯏꯂ
ꯍꯣꯏ ꯍꯧꯖꯤꯛꯁꯨ ꯃꯥꯒꯤ ꯃ ꯃꯆꯤꯟꯖꯥꯛ ꯇꯣꯉꯥꯟꯅꯒ ꯗꯨꯀꯥꯟꯗ ꯌꯣꯜꯅꯔꯕꯅꯦ ꯍꯧꯖꯤꯛꯁꯦ
ꯑꯣ ꯑꯁ ꯕꯦꯔꯥꯅꯤ
ꯃꯇꯝꯒꯤ ꯑꯑꯣꯟ ꯕꯁꯦ ꯌꯥꯎꯅꯦ ꯂꯣꯏꯅꯃꯛ ꯕꯤꯖꯤꯅꯦꯁꯇ ꯂꯣꯏ ꯑꯣꯟꯁꯤꯟꯈꯔꯦꯕ ꯃꯤꯁꯤꯡꯁꯦ ꯍꯣꯏ ꯄꯩꯁꯥ ꯁꯨ ꯐꯪꯗꯦꯕ ꯌꯥꯗꯤ ꯍꯤꯡꯕꯗ ꯅꯠꯇ꯭ꯔꯥ ꯑꯗꯨ ꯍꯧꯔꯤꯕ ꯑꯩꯈꯣꯏ ꯃꯌꯥꯝ ꯈꯤꯇꯪ ꯈꯟꯕꯤꯒꯗꯕꯅꯤ ꯍꯥꯏꯅꯤꯗ
ꯑꯁ ꯑꯗꯨꯕꯨꯗꯤ ꯀꯩꯅꯣ ꯇꯧꯕꯅꯤꯗ ꯃꯤꯑꯣꯏꯕꯩ ꯃꯁꯤꯡꯗꯤ ꯁꯨꯝ ꯅꯣꯡꯃꯒꯒꯤ ꯅꯣꯡꯃꯒꯤ ꯍꯦꯟꯒꯠꯂꯛꯏꯗꯣ ꯂꯩꯐꯝ ꯆꯥꯐꯝꯗꯤ ꯊꯥꯏꯅꯒꯤ ꯄꯤꯔꯝꯕ ꯂꯝꯗꯤ ꯀꯩꯁꯨ ꯆꯥꯎꯊꯣꯔꯛꯇꯦꯗꯣ
ꯑꯗꯨꯁꯨ ꯌꯥꯝ ꯆꯨꯝꯕ ꯃꯐꯝꯅꯤ
ꯃꯁꯤꯗ ꯀꯩꯅꯣ ꯇꯧꯕ ꯍꯥꯏꯇꯥꯔꯦ ꯍꯥꯏꯗꯤ ꯆꯥꯕꯁꯦ ꯊꯛꯄꯁꯦ ꯊꯥꯏꯕ ꯃꯇꯝꯗꯗꯤ ꯍꯤꯡꯒꯣꯜ ꯃꯆꯥ ꯑꯃ ꯀꯣꯏꯔꯁꯨ ꯏꯃꯨꯡꯗ ꯃꯤ ꯑꯍꯨꯝ ꯃꯔꯤ ꯂꯩꯕꯅꯤꯅ ꯑꯗꯨꯝ ꯀꯣꯟꯅꯔꯝꯃꯤꯗꯣ
ꯎꯝ
ꯍꯧꯖꯤꯛꯇꯗꯤ ꯏꯃꯨꯡ ꯑꯃꯗ ꯃꯥꯒꯤ ꯃꯥꯒꯤ ꯃꯆꯥ ꯃꯁꯨ ꯃꯁꯨꯗꯨꯒꯤ ꯃꯆꯥ ꯀꯌꯥ ꯂꯣꯏ ꯂꯩꯔꯕꯃꯤꯅ ꯆꯥꯕ ꯊꯛꯄꯁꯦ ꯀꯣꯟꯅꯅꯕ ꯍꯣꯠꯅꯔꯛꯄꯗ ꯆꯥꯎꯈꯠꯂꯛꯄꯒꯤ ꯍꯥꯔ ꯀꯌꯥꯁꯦ ꯂꯣꯏ ꯁꯦꯟꯅꯕꯅ ꯑꯣꯏꯔꯝꯕꯁꯨ ꯌꯥꯏ
ꯃꯥꯅꯦ ꯑꯗꯨꯑꯣꯏꯁꯨ ꯍꯥꯏꯗꯤ ꯃꯤ ꯈꯨꯗꯤꯡꯃꯛ ꯁꯦꯟꯗꯣꯡꯗꯤ ꯇꯧꯗꯕ ꯌꯥꯗꯦ ꯑꯗꯨ ꯈꯤꯇꯪ ꯇꯨꯡꯒꯤ ꯈꯤꯇꯪ ꯈꯟꯃꯤꯟꯅꯕ ꯑꯃꯗꯤ ꯆꯪꯉꯦꯕ ꯑꯩꯈꯣꯏꯁꯦ ꯑꯇꯣꯞꯄ ꯄꯥꯝꯕꯩ ꯑꯃ ꯀꯃꯥꯏꯅ ꯍꯥꯏꯗꯤ ꯄꯣꯠꯊꯣꯛꯁꯨ ꯌꯥꯝ ꯄꯨꯊꯣꯛꯄ ꯅꯠꯇ꯭ꯔꯥ ꯑꯗꯨꯃꯥꯏꯅ ꯈꯟꯕꯩ ꯃꯇꯝ ꯌꯧꯔꯨꯔꯕ ꯖꯥꯠꯅꯤ ꯑꯗꯨꯝ ꯁꯤꯒꯤ ꯆꯠꯅꯕꯤꯁꯦ ꯑꯗꯨꯝ ꯂꯩ ꯇꯥꯔꯒꯗꯤ ꯑꯗꯨꯝ ꯃꯤꯑꯣꯏꯕꯁꯦ ꯅꯣꯡꯇꯤ ꯑꯩꯈꯣꯏꯒꯤ ꯅꯨꯃꯤꯠ ꯈꯨꯗꯤꯡꯒꯤ ꯂꯥꯏꯅꯥꯁ ꯖꯥꯠ ꯖꯠ ꯍꯦꯟꯒꯠꯂꯛꯑꯦ ꯑꯗꯣ
ꯃꯥꯅꯦ ꯃꯥꯅꯦꯦ
ꯑꯩꯈꯣꯏ ꯏꯃꯨꯡꯗꯣ ꯅꯤꯁꯥ ꯄꯨꯁꯥ ꯆꯥꯕꯗ ꯌꯥꯎꯗꯕꯅꯤꯅꯦꯍꯦ ꯑꯗꯨ ꯂꯥꯏꯅꯥꯗꯩ ꯒꯌꯥꯃꯦꯟ ꯇꯥꯗꯦ ꯇꯧꯕꯗ ꯐꯤꯕꯝꯗ ꯑꯗꯨꯝ ꯌꯧꯒꯔꯦꯕ
ꯑꯁ ꯃꯁꯤꯒꯤ ꯍꯥꯏꯗꯤ ꯆꯥꯎꯈꯠꯂꯛꯄꯒꯤ ꯁꯦꯟꯅꯔꯤꯕ ꯄꯣꯠꯆꯥꯛ ꯃꯌꯥꯝꯅꯤꯅ ꯃꯤꯑꯣꯏꯕꯒꯤ ꯍꯛꯆꯥꯡꯁꯨ ꯀꯩꯁꯨ ꯑꯐꯕ ꯑꯃꯇꯗꯤ ꯑꯣꯏꯔꯝꯃꯣꯏꯗ
ꯑꯗꯨꯅꯤ ꯑꯁ ꯀꯥꯏ ꯆꯥꯥꯁꯜꯂꯤꯕꯗꯤ ꯑꯩꯈꯣꯏꯅ ꯆꯥꯔꯤꯗ ꯁꯝꯅ ꯍꯥꯏꯔꯕꯗ ꯍ ꯆꯤꯟꯖꯥꯛꯄꯨꯗꯤ ꯑꯍꯥꯎꯕꯅꯦꯕꯨ ꯑꯗꯨꯝ ꯍꯨ ꯆꯥꯕꯒ ꯄꯥꯡꯈꯛ ꯑꯣꯏꯔꯕꯖꯥꯠꯅꯤꯗ
ꯑꯁ
ꯌꯨꯝ ꯌꯨꯝꯗꯅꯦ ꯉꯝꯖꯔꯒꯗꯤ ꯉꯥꯗꯕ ꯂꯣꯏꯕ ꯂꯣꯏꯕ ꯑꯣꯏꯔꯁꯨ ꯌꯨꯝꯗ ꯐꯖꯅ ꯂꯣꯏꯕꯤꯕ ꯃꯅꯥ ꯃꯁꯤꯡ ꯁꯤ ꯂꯣꯏꯗꯤ ꯌꯨꯝꯗ ꯀꯣꯏꯖꯕ ꯏꯁꯥꯅ ꯃꯤꯅ ꯈꯣꯡ ꯎꯕ ꯃꯐꯝꯗ ꯆꯥꯕ ꯁꯤꯅꯗꯤ ꯈ꯭ꯋꯥꯏꯗꯒꯤ ꯐꯔꯦꯗ
ꯁꯤꯃꯨꯛ ꯏꯁꯥꯅ ꯄꯨꯊꯣꯛꯆꯕꯅ ꯏꯁꯥꯅ ꯍꯦꯛ ꯀꯩ ꯀꯩ ꯍꯥꯞꯄꯤ ꯃꯅꯥ ꯃꯁꯤꯡꯁꯦ ꯍꯥꯔ ꯅꯨꯡ ꯆꯥꯏꯗ꯭ꯔꯦ ꯇ ꯁꯟꯊꯤ ꯆꯦꯡ ꯇꯧꯔ ꯇꯧꯕꯅꯤꯅ ꯌꯥꯝ ꯑꯗꯨꯅ ꯐꯕ ꯌꯥꯝ ꯊꯤ ꯍꯦꯟꯂꯅꯤ ꯅꯠꯇ꯭ꯔꯥ
ꯑꯗꯨꯗꯤ ꯆꯥꯖꯕꯁꯨ ꯏꯁꯥꯒꯤ ꯀꯣꯟꯅꯅꯕ ꯆꯥꯖꯩꯗꯣ ꯑꯗꯨꯃꯥꯏꯅ ꯁꯨꯝ ꯂꯩꯗꯅ ꯆꯨꯝꯅꯒꯤ ꯃꯤ ꯂꯝ ꯂꯩꯗꯅ ꯀꯥꯡꯕꯨꯗꯤ ꯈꯪꯗ꯭ꯔꯦ ꯂꯝ ꯂꯩꯖꯕ ꯑꯩꯈꯣꯏꯗꯤ ꯁꯨꯃꯥꯏꯅ ꯏꯁꯥꯅ ꯇꯧꯖꯕꯅꯗꯤ ꯌꯥꯝ ꯐꯔꯦꯗ
ꯑꯣꯅꯪꯕꯨ ꯀꯥꯏꯗꯧꯔꯝꯃꯤ ꯁꯤꯕꯣ
ꯑꯁ ꯁꯥꯕ ꯇꯧꯐꯝ ꯈꯪꯗ ꯑꯗꯨꯝ ꯂꯩꯗꯨꯅꯤꯗ ꯀꯩꯗꯧꯔꯨꯅꯤ
ꯍ ꯁꯪꯉꯥꯕꯣ ꯅꯪꯕꯣ
ꯀꯔꯤꯍꯦꯕ
ꯑꯩ ꯌꯥꯝ ꯁꯥꯔꯕꯕ
ꯁꯥꯏ ꯁꯥꯏ ꯍꯧꯖꯤꯛ ꯐꯖꯅ ꯁꯥꯏ
ꯑꯁ ꯕꯦꯔꯥꯅꯦ
ꯁꯤ ꯌꯥꯎꯔꯕꯕꯅꯤ ꯄꯨꯈ꯭ꯔꯤꯁꯦ ꯈꯔ ꯆꯣꯡꯗ ꯑꯩ ꯂꯩꯔꯤꯁꯦ
ꯎ ꯍꯣ ꯇꯧꯔꯣ ꯇꯧꯔꯣ ꯐꯖꯅ ꯊꯥꯖꯔꯣ ꯑꯩꯁꯨ ꯊꯝꯃꯒꯦ
ꯄꯣꯊꯥꯒꯤꯒꯦ ꯑꯗꯨꯗꯤ ꯎꯝ ꯊꯃꯦ ꯊꯃꯦ